ꯍꯜꯂꯣ
ꯑ ꯍꯜꯂꯣ ꯇꯥꯏꯀꯣ
ꯎꯝ ꯇꯥꯏ ꯇ
ꯑꯥꯐ ꯀꯗꯧꯔꯤꯅꯣ ꯁꯨꯝ ꯊꯝꯃꯦ ꯍꯧꯖꯤꯛꯇꯤ ꯅꯪꯗꯤ
ꯅꯪ ꯆꯨꯕ꯭ꯔꯥ
ꯆꯨꯗꯦ ꯍꯧꯖꯤꯛꯇꯤ ꯑꯩꯈꯣꯏ ꯍꯧꯖꯤꯛ ꯆꯨꯕ ꯅꯣꯏꯗ
ꯑ ꯆꯣꯗ
ꯑꯣ ꯑꯗꯨꯣ ꯣꯡꯁꯥꯗꯤ ꯊꯣꯛꯄꯦ ꯈꯤꯇꯪ
ꯀ ꯑꯅꯧ ꯁꯥꯖꯤꯗꯤ ꯁꯥ
ꯑꯣ
ꯌꯥꯝ ꯁꯥꯕꯗꯤ ꯑꯣꯏꯗꯦ ꯉꯁꯤꯗꯤꯦ
ꯑꯣ ꯑꯣ ꯍꯣꯏ ꯉꯁꯤ ꯀꯔꯤ ꯁꯥꯡ ꯆꯥꯒꯦ ꯅꯣꯏ
ꯍꯥꯧ ꯇ ꯊꯧꯒ
ꯍꯥꯥ
ꯇꯤꯟ ꯐꯤꯁꯇ ꯍꯣꯡꯒꯦ
ꯑꯣ ꯑꯣ ꯑꯣ ꯉꯥꯛꯇꯨ ꯇꯥꯏꯌꯦꯕ ꯐꯖꯅ ꯇꯥꯍꯧꯗꯦꯕ
ꯃꯅꯤꯄꯨꯔꯅꯁꯤꯜ ꯆꯒ
ꯑꯩꯈꯣꯏ ꯌꯦꯟꯖꯥꯛ ꯌꯦꯟꯁ
ꯑꯣ
ꯌꯨꯝꯗ ꯑꯗꯨꯝ ꯂꯩꯕ꯭ꯔꯥ ꯊꯕꯛꯇ ꯂꯩꯕ꯭ꯔꯥ
ꯑ ꯀꯦꯣ ꯂꯩ ꯀꯆꯤꯡ ꯁꯦꯟꯔꯣ
ꯑꯣ ꯍꯧꯖꯤꯛ ꯁꯥꯡꯕ
ꯑꯥ
ꯁꯪꯕꯤꯒꯤ ꯃꯇꯝ ꯄꯦꯅ ꯇꯧꯕꯅꯦꯕ
ꯑꯣ
ꯑꯩꯈꯣꯏꯗꯤ ꯊꯕꯛꯁꯨ ꯂꯩꯇꯦ ꯌꯨꯝꯗ ꯑꯗꯨꯝ ꯐꯝꯃꯒ ꯀꯣꯜ ꯇꯧꯔꯛꯄꯕꯨ ꯉꯥꯏꯔꯤꯅꯦ
ꯅꯊꯟꯇ ꯂꯩꯕ꯭ꯔꯣ ꯑꯗꯨꯗꯤ
ꯎꯝ ꯑꯩꯈꯣꯏ ꯃꯤ ꯌꯥꯝꯃꯦ ꯂꯩꯕ
ꯑꯣ ꯃꯤ ꯈꯨꯟꯖꯥ ꯇ ꯑꯣ ꯃꯤ ꯈꯨꯣꯟꯖꯥ ꯇꯥꯗꯕ ꯑꯗꯨꯏ ꯅꯇꯟꯗ ꯂꯩ ꯍꯥꯏꯅ ꯈꯟꯕ
ꯇꯨꯞꯅ ꯅꯅꯥꯅ ꯂꯩ
ꯑ ꯌꯨꯝꯗ ꯍꯣꯔꯦꯟ ꯑꯍꯤꯡꯗꯒꯤꯩ ꯍꯜꯂꯇꯣꯏꯔꯣ
ꯎꯝ ꯇ ꯍꯅꯅꯦ
ꯕꯣꯔꯗꯤꯡꯗ ꯑꯣ ꯍꯣ ꯂꯥꯏꯔꯤꯛ ꯇ ꯀꯩ ꯀꯆꯤꯡꯒꯤ ꯍꯣꯁꯇꯦꯜꯗ
ꯑꯥ
ꯇꯥꯝꯕ꯭ꯔꯣ ꯃꯤꯕꯨ ꯇꯝ ꯃꯤꯕꯨ
ꯆꯝꯕ
ꯑꯣ ꯋꯥꯔꯤ ꯋꯥꯔꯤ ꯂꯤꯔꯛꯑꯣꯅꯦ ꯑꯗꯨꯗꯤ
ꯅꯣꯏ ꯆꯤꯡꯒꯨꯝꯕ ꯀꯥꯗꯕ꯭ꯔꯣ
ꯎꯝ ꯀꯥꯏꯌꯦ ꯃꯔꯥꯡꯗꯤ
ꯎꯝ ꯃꯁ꯭ꯔꯨꯝꯒꯨꯝꯕ ꯊꯤꯕ ꯆꯠꯇꯦ
ꯑꯗꯨ ꯑꯗꯨꯋꯥꯏꯗ ꯆꯤ ꯆꯤꯡ ꯀꯥꯕꯗꯔꯣ
ꯅꯣꯏ ꯆꯤꯡ ꯀꯥꯗꯕ꯭ꯔꯥ ꯍꯥꯏꯕ
ꯆꯤꯡ ꯍꯥꯏꯔꯗꯤ ꯁꯤ ꯂꯝꯕꯤꯗ ꯆꯤꯡ ꯃꯆꯥ ꯀꯥꯕ ꯋꯥꯛ ꯋꯥꯛꯀꯤꯡ ꯆꯠꯄ ꯐꯝꯗꯨꯔꯣ
ꯅꯠꯇꯦ ꯅꯠꯇꯦ ꯑꯗꯨꯝ ꯍꯥꯏꯕꯗꯤ ꯏꯟꯁꯥꯡ ꯅꯥꯄꯤꯒꯨꯝꯕ ꯊꯤꯕ ꯆꯠꯇꯕ꯭ꯔꯥ ꯍꯥꯏꯕꯅꯤꯗ
ꯆꯠꯇꯦꯗ ꯊꯤꯐꯝ ꯂꯩꯇꯦꯕ ꯑꯩꯈꯣꯏꯗꯤ
ꯑꯣ
ꯑꯩꯗꯤ ꯁꯤ ꯆꯤꯡ ꯀꯥꯕꯗꯨꯔꯣꯅ ꯈꯟꯕ
ꯎꯝ
ꯑꯧ ꯅꯪꯗꯤ
ꯃꯥꯅꯦ
ꯑꯣ ꯑꯩꯗꯤ ꯅꯪ ꯀꯅꯣ ꯌꯦꯡꯕꯗ ꯃꯩꯇꯩꯔꯥꯅ ꯈꯟꯕ ꯗꯤ ꯄꯤꯗꯣ
ꯑ ꯀꯕꯨꯨꯏꯔꯣꯅ
ꯅꯠꯇꯦ
ꯂꯤꯌꯡꯃꯥ
ꯑꯣ
ꯅꯪ ꯅꯪꯅ ꯀꯕꯨꯨꯏꯔꯣ
ꯑꯍ
ꯑ ꯀꯩꯅꯣ ꯑꯣꯏꯔꯝꯅꯤ ꯅꯪꯒꯤ ꯃꯤꯡ ꯊꯣꯛꯄꯗꯣ ꯎꯝ ꯆꯤꯔꯨ ꯅꯠꯇꯦꯀꯣ
ꯅꯠꯇꯦ
ꯆꯤꯔꯨꯃꯟꯕ꯭ꯔ ꯅꯠꯇ꯭ꯔꯣ ꯆꯤꯔꯨꯃꯟꯗ꯭ꯔꯣ ꯅꯣꯏꯒꯤꯗꯣ
ꯅꯠꯇꯦ
ꯑꯣ ꯆꯣꯠꯊꯦꯅ ꯆꯠꯊꯣꯛꯄꯗꯣ ꯑꯩꯗꯤ ꯀꯩꯅꯣ ꯂꯥꯏꯅ ꯈꯟꯕ ꯆꯤꯔꯨ ꯃꯥꯟꯕ ꯑꯃ ꯑꯗꯨꯝ
ꯑꯩꯈꯣꯏꯁꯨ ꯑꯩꯈꯣꯏꯒꯤ ꯏꯇꯩꯒꯤ ꯅꯨꯄꯤ ꯂꯦꯡꯃꯩ ꯇ꯭ꯔꯥꯏꯞ ꯂꯩꯌꯦ
ꯑꯣ ꯇꯨ ꯑꯈꯣꯏ ꯂꯣꯟ ꯈꯪꯕ꯭ꯔꯥ ꯑꯗꯨꯗꯤ
ꯈꯪꯗꯦꯗ ꯃꯣꯏꯅ ꯑꯁꯣꯝꯗ ꯂꯩꯕ ꯑꯥ ꯃꯣꯏꯅ ꯑꯁꯣꯝ ꯅꯥꯀꯟ ꯆꯟꯗꯦꯜ ꯂꯣꯝꯗ ꯂꯩꯕ ꯑꯩꯈꯣꯏꯅ ꯆꯥꯟꯗꯦꯜ ꯗꯤꯁꯇ꯭ꯔꯤꯛꯀꯤ ꯑꯣꯏꯔꯒ ꯀꯛꯆꯤꯡ ꯂꯣꯝꯗ ꯂꯩꯕ ꯑꯈꯣꯏꯅ
ꯑꯣ ꯑꯣ ꯑꯗꯨ ꯄꯨꯟꯅ ꯂꯩꯗ꯭ꯔꯗꯤ ꯈꯪꯉꯔꯣꯏ ꯍꯣꯏ
ꯑ ꯑꯩꯈꯣꯏ ꯏꯄꯥꯒꯤ ꯃꯆꯦꯒꯤ ꯃꯆꯥꯁꯤꯡꯒꯤ ꯅꯨꯄꯤꯅꯦꯕ
ꯑꯣ ꯑꯣ ꯑꯩꯈꯣꯏ ꯂꯣꯝꯗꯤ ꯍꯤ ꯍꯥ ꯑꯗꯨꯝ ꯃꯅꯥꯕꯅꯦ ꯃꯅꯥꯕꯗꯤꯀꯣ ꯌꯥꯝ ꯂꯣꯟꯁꯨ ꯑꯗꯨꯝ ꯒ꯭ꯌꯥꯟ ꯇꯥꯕꯅꯦ ꯑꯗꯨꯕꯨ ꯎꯝ ꯌꯥꯝꯗꯤ ꯍꯥꯏꯗꯤ ꯌꯥꯝꯗꯤ ꯃꯥꯟꯅꯗꯕ ꯍꯥꯏꯇꯥꯔꯦ
ꯑꯣ
ꯑꯗꯨꯝ ꯃꯣꯏꯅ ꯉꯥꯡꯕꯁꯦ ꯑꯗꯨꯝ ꯒ꯭ꯌꯥꯟ ꯇꯥꯕꯗꯣ ꯒ꯭ꯌꯥꯟ ꯇꯥꯕꯗꯣ ꯂꯩꯌꯦꯕꯀꯣ ꯃꯣꯏꯒꯤꯗꯤ ꯈꯤꯇꯪ ꯃꯥꯟꯅꯕꯅꯤꯅ
ꯑꯣ
ꯃꯣꯏꯁꯨ ꯑꯩ ꯑꯩꯈꯣꯏꯒꯤ ꯒ꯭ꯌꯥꯟ ꯇꯥꯔꯝꯅꯤ ꯒ꯭ꯌꯥꯟ ꯇꯥꯕꯅꯦꯕ ꯑꯗꯨꯝ
ꯄꯥꯡ ꯑꯥ ꯂꯧꯁꯤꯟꯕ ꯉꯝꯗꯕ
ꯍꯣꯁꯇꯦꯜꯗ ꯅꯣꯏ ꯏꯟꯁꯥꯡ ꯍꯥꯎꯕ꯭ꯔꯥ ꯑꯍꯥꯎ ꯑꯍꯥꯎꯕ ꯄꯤꯕ꯭ꯔꯥ ꯑꯥ
ꯆꯥꯛ ꯏꯟꯁꯥꯡꯕꯨꯗꯤ ꯍꯥꯎꯏ ꯂꯥꯁ ꯏꯌꯔ ꯗꯒꯤ ꯂꯩꯔꯛꯄꯅꯦ
ꯑꯣ ꯀꯩꯀꯔꯤ ꯊꯣꯡꯕꯤꯒꯦ ꯆꯥꯛ ꯏꯟ ꯏꯟꯁꯥꯡꯕꯣ
ꯑꯗꯨꯝ ꯃꯇꯝ ꯃꯇꯝꯒꯤ ꯑꯦꯟꯁꯥꯡ ꯊꯣꯡꯉꯦ
ꯑꯣ
ꯃꯥꯏꯔꯦꯟ ꯃꯇꯝꯗꯗꯤ ꯃꯥꯏꯔꯦꯟ ꯆꯥꯏ
ꯑꯣ
ꯕꯤꯟꯁ ꯃꯇꯝꯗꯗꯤ ꯕꯤꯟꯁ ꯆꯥꯏ
ꯑꯣ ꯑꯗꯨꯗꯤ ꯌꯥꯝ ꯐꯩꯅꯀꯣ ꯃꯣꯏ ꯑꯗꯨꯝ ꯄꯤꯔꯗꯤ ꯍꯥꯏꯗꯤ ꯍꯣꯁꯇꯦꯜ ꯈꯔꯗꯤ ꯑꯗꯨꯝ ꯃꯇꯝ ꯃꯇꯝꯒꯤ ꯑꯣꯏꯅ ꯑꯗꯨꯝ ꯄꯤꯗꯦꯕ ꯗꯥꯜ ꯑꯣꯏꯔꯗꯤ ꯗꯥꯜ ꯑꯗꯨꯝ ꯄꯤꯕ ꯀꯣ ꯑꯗꯨꯝ ꯂꯩꯌꯦꯕꯀꯣ ꯍꯣꯁꯇꯦꯜ ꯈꯔꯗꯤ
ꯎꯝ ꯎꯝ ꯑꯗꯨꯕꯨ ꯇꯤꯟꯐꯤꯁꯇꯤ ꯋꯥꯠꯇꯔꯦ ꯅꯨꯡꯇꯤꯒꯤ
ꯑꯣ ꯑꯗꯨꯗꯤ ꯌꯥꯏꯗ ꯍꯛꯆꯥꯡ ꯌꯥꯝ ꯐꯔꯅꯤ ꯍꯤ ꯍꯤ ꯍꯤ
ꯎꯝ
ꯃꯣꯏ ꯅꯣꯏꯕꯨ ꯐꯖꯅ ꯌꯣꯛꯄ ꯃꯥꯜꯂꯦ ꯍꯤ ꯍꯤ ꯍꯥ ꯍꯥ
ꯍꯨꯝ ꯍꯨꯝ
ꯅꯣꯏ ꯌꯨꯝ ꯍꯜꯂꯛꯄꯗ ꯅꯣꯏ ꯅꯃꯥ ꯅꯄꯥ ꯈꯣꯏꯅ ꯑꯩꯁ ꯐꯖꯅ ꯈꯦꯟꯅꯔ ꯅꯁꯥ ꯐꯥꯔꯦꯍꯦꯅ ꯍꯥꯏꯔꯛꯀꯅꯤꯗ
ꯎꯝ
ꯃꯤꯈꯔꯗꯤ ꯍꯣꯁ ꯑꯥ ꯍꯣꯁꯇꯦꯜ ꯂꯩꯕꯗꯣ ꯄꯥꯛꯄ ꯃꯤ ꯐꯖꯅ ꯀꯩꯅꯣ ꯇꯧꯔꯗꯤ ꯌꯥꯝ ꯍꯥꯏ ꯀꯥꯃꯥꯏ ꯍꯥꯏꯁꯤꯔꯥ ꯌꯦꯡꯕꯗ ꯌꯥꯝ ꯍꯦꯜꯗꯤ ꯑꯣꯏꯕꯀꯣ
ꯎꯝ ꯎꯝ ꯎꯝ
ꯗꯨꯃꯥꯏ ꯂꯩꯑꯦꯕ ꯃꯤ ꯈꯔꯗꯤ ꯄꯥꯛꯇ ꯄꯥꯛꯇ꯭ꯔꯗꯤ ꯑꯗꯨꯝ ꯌꯥꯝ ꯀꯪꯅ ꯑꯃ ꯍꯜꯂꯛꯄꯗꯣ ꯌꯨꯝꯗ
ꯎꯝ ꯎꯝ
ꯃꯦꯟ ꯊꯣꯛꯄꯗꯣ ꯑꯩꯈꯣꯏꯗꯤ ꯌꯨꯝ ꯌꯨ ꯍꯣꯁꯇꯦ ꯎꯝ ꯀꯣꯂꯦꯖ ꯀꯥꯔꯤꯌꯦꯗ
ꯑꯣ
ꯀꯣꯂꯦꯖ ꯀꯥ ꯅꯣꯏ ꯀꯩ ꯀꯣꯆꯤꯡꯅꯣ
ꯑꯈꯣꯏꯒꯤꯗꯨ ꯅꯕꯣꯗ꯭ꯌꯥꯒ ꯁꯥꯏꯅꯤꯛꯀꯤ
ꯁꯥꯔꯇꯤꯐꯤꯀꯦꯠ
ꯅꯕꯣꯗ꯭ꯌꯥꯒ ꯁꯥꯏꯅꯤꯛ
ꯑꯣ ꯑꯣ ꯑꯣ ꯐꯩ ꯑꯗꯨꯗꯤ
ꯎꯝ ꯀꯣꯛꯇꯤ ꯉꯥꯎꯕꯅꯦꯗ ꯑꯗꯣ
ꯑꯣ ꯅꯨꯡꯊꯤꯜꯗꯤ ꯑꯗꯨꯝ ꯐ꯭ꯔꯤꯗ ꯂꯩꯕ꯭ꯔꯣ ꯅꯨꯡꯊꯤ
ꯎꯝ ꯃꯒꯤ ꯃꯇꯝ ꯕꯥꯔꯣꯗꯒꯤ ꯇꯨ ꯊꯥꯔꯇꯤ ꯐꯥꯎꯕ ꯐ꯭ꯔꯤ ꯑꯣꯏ
ꯑꯣ
ꯇꯨꯝꯕꯒꯤ ꯃꯇꯝ ꯄꯤꯕ
ꯑꯣ ꯑꯗꯣ ꯑꯍꯤꯡ ꯑꯥ ꯏꯚꯤꯅꯤꯡ ꯑꯗꯨꯝ ꯀꯩꯅꯣ ꯀ꯭ꯂꯥꯁ ꯂꯧꯒꯗ꯭ꯔꯥ ꯀꯔꯤ ꯂꯧꯗꯣꯏꯅꯣ
ꯎꯝ ꯊ꯭ꯔꯤ ꯇꯨ ꯐꯣꯔ ꯅꯣꯏꯅꯦ ꯀ꯭ꯂꯥꯁ ꯑꯗꯨꯗꯤ ꯐꯣꯔ ꯇꯨ ꯆꯥ ꯊꯛꯑꯅꯤ ꯁꯥꯟꯅꯕ ꯊꯣꯛꯑꯅꯤ ꯐꯥꯏꯚ ꯊꯥꯔꯇꯤ ꯑꯗꯨꯗ ꯍꯜꯂꯛꯑꯅꯤ ꯁꯤꯛꯁꯇꯒꯤ ꯁꯤꯛꯁꯇꯒꯤ ꯁꯚꯦꯟ ꯀ꯭ꯂꯥꯁ
ꯑꯋꯥ ꯁꯥꯟꯅꯕ ꯍꯥꯏꯁꯦ ꯀꯔꯤ ꯀꯔꯝꯕ ꯒꯦꯝ ꯁꯥꯟꯅꯕꯅꯣ ꯍꯥꯏꯖꯕꯨ ꯒꯣꯂꯤꯒꯨꯝꯃꯔ ꯐꯨꯠꯕꯣꯜ ꯅꯣꯏꯁꯨ ꯁꯥꯟꯅꯕ꯭ꯔꯕ ꯐꯨꯠꯕꯣꯜꯗ
ꯎꯝ
ꯑꯁ ꯅꯨꯉꯥꯏ ꯑꯗꯨꯗꯤ ꯑꯩꯁꯨ ꯐꯨꯠꯕꯣꯜ ꯌꯥꯝ ꯄꯥꯝꯅꯩꯑꯕ ꯐꯨꯠꯕꯣꯜ ꯕꯣꯂꯤꯒꯨꯝꯕꯀꯣ
ꯎꯝ
ꯑꯗꯨ ꯅꯣꯏ ꯍꯣꯁꯇꯦꯜꯒꯤ ꯑꯣꯏꯅ ꯏꯁꯄꯣꯔꯠꯁꯀꯨꯝꯕ ꯂꯩꯗ꯭ꯔꯣ
ꯂꯩꯌꯦ
ꯑꯣ ꯑꯌꯨꯛ ꯅꯪ ꯑꯌꯨꯛꯇꯤ ꯆꯥꯛ ꯄꯨꯡ ꯀꯌꯥꯗ ꯆꯥꯒꯦ
ꯑ ꯀꯩꯅꯣꯗ ꯆꯥꯏ ꯇꯦꯟ
ꯑꯣ
ꯆꯥꯛ ꯇꯣꯛꯄꯂꯣꯕꯦ ꯍꯦꯛ ꯆꯥꯛ ꯆꯁꯦ ꯍꯧꯔꯗꯤ ꯇꯤꯜ ꯇꯨꯌꯦꯞ
ꯑꯣ ꯄꯨꯡ ꯆꯞ ꯆꯥꯅ ꯑꯗꯨꯝ ꯍꯥꯏꯗꯤ ꯇꯥꯏꯃꯤꯡ ꯁꯦꯝꯕꯤ ꯌꯥꯝ ꯐꯩ ꯌꯥꯝ ꯅꯨꯡꯉꯥꯏꯔꯕꯅꯤ ꯅꯣꯏꯗꯤ
ꯅꯨꯡꯉꯥꯏ
ꯎꯝ
ꯅꯪꯗꯤ ꯀꯔꯤ ꯀꯔꯤ ꯍꯣꯠꯅꯔꯤꯒꯦ
ꯑꯩ ꯀꯣꯂꯁ ꯀꯥꯔꯤꯌꯦ
ꯑꯣ
ꯀꯂꯦꯁ ꯀꯥ ꯑꯩꯁꯨ ꯂꯥꯁ ꯏꯌꯔꯅ ꯍꯥꯎ ꯁꯀꯦꯟ ꯀꯥꯔꯤꯏꯗ
ꯎꯟ ꯅꯨꯉꯥꯏꯔꯝꯒꯅꯤ
ꯂꯥꯏꯔꯤꯛꯁꯨ ꯄꯥꯗꯦ ꯑꯩꯈꯣꯏꯗꯤ ꯃꯇꯝ ꯃꯥꯡꯍꯟꯕ ꯍꯥꯏꯗꯨꯅꯤ
ꯃꯤ ꯆꯠꯂꯦ ꯃꯤ ꯆꯠꯂꯦꯅ ꯆꯥꯄꯋꯥꯅꯤꯗ ꯗꯤ
ꯀꯟꯅ ꯂꯥꯏꯔꯤꯛ ꯄꯥꯅꯔꯥ ꯏꯟꯇ꯭ꯔꯦꯁ ꯂꯩꯇꯦ ꯀꯃꯥꯏꯅ ꯇꯧꯕꯔ ꯈꯪꯗꯦ ꯫
ꯑꯁꯦꯡꯕꯅꯦ꯫ ꯋꯥꯈꯜ ꯄꯥꯈꯠꯄꯁꯨ ꯂꯩꯇꯦ ꯋꯥꯈꯜ ꯋꯥꯕꯁꯨ ꯂꯩꯇꯦ ꯫
ꯄꯪꯍꯤꯡꯗ ꯍꯤꯡꯕꯗꯨꯅꯤ ꯇꯨꯡꯒꯤ ꯄꯨꯟꯁꯤꯗ ꯃꯥ ꯁꯨꯡꯈꯟ ꯈꯟꯗ꯭ꯔꯁ ꯃꯤ ꯌꯥꯝꯕ꯭ꯔꯣ ꯅꯣꯏ ꯍꯣꯁꯇꯦꯜꯗ‌ꯣ
ꯑꯥꯎ
ꯑꯣ ꯅꯨꯄꯤ ꯉꯥꯛꯇꯔꯣ ꯅꯨꯄꯥꯁꯨ ꯌꯥꯎꯕ꯭ꯔꯣ
ꯅꯨꯄꯥꯁꯨ ꯌꯥꯎꯋ‌ꯦ
ꯑꯣ ꯑꯗꯨ ꯅꯣꯏ ꯅꯃꯥꯟꯅꯕꯤ ꯈꯣꯏꯗꯤ ꯁꯤꯗꯤ ꯌꯥꯎꯗ꯭ꯔꯣ
ꯍꯥ
ꯅꯣꯏ ꯅꯃꯥꯟꯅꯕꯤ ꯈꯣꯏ ꯉꯁꯤ ꯇꯧꯗ꯭ꯔꯕ
ꯏꯃꯥꯟꯅꯕꯤ ꯀꯩꯗꯧꯋꯦꯕ
ꯑꯁꯤꯗꯤ ꯌꯧꯗ꯭ꯔꯕꯅꯤ ꯑꯩꯈꯣꯏ ꯏꯕꯥꯅꯤ ꯑꯣꯏꯔꯁꯤꯅꯅꯥꯕꯗ ꯁꯤꯒꯨꯝꯕꯗ ꯌꯧꯗ꯭ꯔꯥ ꯍꯥꯏꯕꯅꯤ ꯇꯧꯗꯔꯥ ꯍꯥꯏꯕꯥꯅꯤꯗ ꯅꯠꯇꯦ ꯑꯁꯤꯗꯣ ꯃꯣꯏ ꯇꯧꯗ꯭ꯔꯥ ꯍꯥꯏꯕꯅꯦ
ꯑ ꯇꯧꯗꯦ
ꯑꯣ ꯇꯧꯔꯗꯤ ꯅꯪꯁꯨ ꯋꯥꯔꯤꯁꯨ ꯁꯥꯅꯅꯤꯡꯉꯥꯏ ꯃꯤ ꯌꯥꯝꯒꯅꯦꯕ ꯫
ꯑꯥ
ꯃꯤꯌꯥꯝꯕꯨ ꯃꯤꯌꯥꯝꯕꯨ ꯈꯨꯗꯤꯡ ꯐꯩꯩ ꯅꯈꯣꯏꯗꯤ
ꯍꯥꯥ
ꯍꯥꯏꯗꯤ ꯃꯤ ꯃꯤ ꯌꯥꯝꯕ ꯃꯤ ꯌꯥꯝꯃꯗꯤ ꯐꯥꯏꯌꯦꯕ
ꯑꯥ
ꯀꯣꯜ ꯇꯧꯔꯛꯅꯤꯉꯥꯏ ꯃꯤ ꯌꯥꯝꯃꯗꯤ ꯎꯝ ꯑ ꯄꯩꯁꯥ ꯌꯥꯝ ꯆꯪꯅꯤꯅ ꯑꯗꯨꯕꯨ ꯍꯥꯏꯕꯅꯤꯗ
ꯑꯣ
ꯑꯅꯧꯕꯔꯣ
ꯑꯥ
ꯑꯣ ꯐꯩꯌꯦ ꯐꯩꯌ‌ꯦ
ꯅꯪ ꯍꯧꯖꯤꯛ ꯀꯔꯤ ꯇꯧꯕ꯭ꯔꯥ
ꯍꯧꯖꯤꯛꯔꯣ ꯑꯗꯨꯝ ꯐꯝꯃꯒ ꯂꯩꯌ‌ꯦꯗ ꯇꯧ ꯇꯧꯅꯤꯡꯉꯥꯏ ꯊꯕꯛ ꯂꯩꯇꯦ ꯑꯗꯨꯒꯤ
ꯎꯝ ꯑꯈ‌ꯣꯏꯁ ꯇꯨꯝꯕꯗ ꯋꯥꯔ‌ꯦꯅ‌ꯦ ꯆꯥꯕ ꯇꯨꯝꯕ ꯇꯧꯕꯗ
ꯑꯗꯨꯅ ꯐꯩꯗ ꯑꯗꯨꯅꯦ ꯏꯔꯨꯕꯁꯨ ꯇꯟꯕ ꯑꯩꯖꯨ ꯑꯗꯨꯝ ꯐꯝꯔꯥ ꯂꯩꯕꯅ‌ꯦ ꯗꯨꯒꯤ ꯏꯔꯨꯗ꯭ꯔꯗꯤ ꯇꯨꯝꯕ ꯅꯨꯡꯉꯥꯏꯇꯕ ꯏꯔꯨꯕꯗꯤ ꯇꯝꯕ ꯅꯨꯡꯁꯥ ꯁꯥꯔꯗꯤ ꯏ ꯑꯗꯨꯝ ꯏꯔꯨꯔꯨꯅꯤ ꯑꯗꯨꯝ ꯋꯥꯈꯜ ꯂꯥꯛꯑꯦꯕꯀꯣ ꯅꯨꯡꯁꯥ ꯊꯣꯛꯇꯕꯅꯤꯅ ꯉꯁꯤꯗꯤ
ꯈꯪꯇ‌ꯦ ꯈꯛꯇꯤ ꯉꯔꯥꯡ ꯅꯨꯡꯗꯥꯡ ꯕꯣꯜ ꯌ‌ꯦꯡꯕ꯭ꯔ
ꯌꯦꯡꯗ‌ꯦ ꯑ ꯉꯔꯥꯡꯗꯤ ꯈꯤꯇꯪ ꯌ‌ꯦꯡ
ꯎꯝ ꯑꯈ‌ꯧꯏꯗꯤ ꯑꯉꯥꯡꯁꯤꯡꯒ ꯄꯨꯟꯅ ꯌꯦꯡꯉꯦ